ꯍꯜꯂꯣ
ꯍꯥ
ꯀꯩꯗꯧꯔꯤꯒꯦ
ꯁꯥꯃꯟꯗꯅꯅꯦ ꯃꯄꯥꯟꯗ ꯍꯪꯆꯤꯠ ꯂꯥꯡꯉꯤꯌꯦ ꯑꯩ
ꯅꯣꯡ ꯇꯥꯔꯝꯗ꯭ꯔꯣ ꯅꯣꯏꯒꯤ
ꯇꯥꯏꯌꯦ ꯅꯣꯡ ꯍꯩꯊꯔꯝꯃꯦ ꯅꯨꯡꯁꯥ ꯁꯥꯏꯌꯦꯅ ꯐꯤ ꯐꯅꯌꯥꯝ ꯁꯨꯔ ꯐꯧꯔꯨꯕꯅꯦ
ꯑꯣ
ꯀꯪꯕ ꯉꯝꯗꯣꯔꯤꯕ꯭ꯔꯥ ꯈꯪꯗꯦ
ꯅꯣꯡꯗꯣ ꯀꯌꯥꯝ ꯀꯟꯅ ꯆꯨꯔꯝꯒꯦ
ꯐꯅꯌꯥꯝ ꯑꯗꯨꯝ ꯀꯜꯂꯦ ꯉꯥꯏꯍꯥꯛꯇꯪ ꯇꯥꯕꯗꯣ ꯍꯦꯛꯇ ꯒꯔ ꯔ ꯔ ꯔ ꯍꯩꯗꯕꯤꯗꯣ ꯑꯗꯨ ꯇꯧꯋꯦꯕ
ꯑꯁ ꯑꯩ ꯒꯥꯔꯤꯗꯣ ꯀꯩꯅꯣ ꯇꯧꯗꯅ ꯁꯥꯔꯚꯤꯁꯁꯤꯡꯖꯨ ꯇꯥꯔꯤꯕꯀꯣ ꯑꯗꯨꯒ ꯃꯣꯏ ꯄꯥꯔ꯭ꯠ ꯑꯃ ꯍꯦꯛ ꯂꯩꯔꯛꯄꯒ ꯃꯣꯏ ꯄꯥꯔꯠꯇꯣ ꯏꯟꯗꯤꯀꯦꯇꯔ ꯑꯃꯒ ꯍꯥꯟꯅ ꯄꯥꯏꯊꯔꯦ ꯑꯗꯨꯅ ꯁꯤꯜꯂꯣ ꯅꯪ ꯋꯥꯔꯤꯂꯤꯇꯤ ꯇꯧꯔꯒ ꯉꯥꯏꯍꯥꯛꯃꯨꯛ ꯄꯥꯠꯇꯣ ꯂꯥꯛꯑꯦꯅ ꯉꯁꯤꯗꯣ ꯀꯧꯔꯛꯑꯦ ꯑꯗꯨꯒꯤ ꯀꯩꯅꯣꯗꯣ ꯀꯩꯅꯣ ꯇꯧꯕ ꯆꯠꯈ꯭ꯔꯦ ꯑ ꯒꯥꯔꯤ ꯊꯤꯜꯂꯨꯕ
ꯑꯥ
ꯑꯗꯨ ꯍꯜꯂꯛꯄꯗ ꯅꯣꯡ ꯍꯩꯊꯗꯅ ꯄꯨꯡꯆꯣꯠ ꯆꯣꯠꯂꯦꯗꯅ
ꯍꯜꯂꯛꯄꯗ ꯅꯣꯡ ꯅꯪꯉꯤꯔꯕ
ꯑꯥ ꯂꯝꯕꯤꯗ ꯐꯅꯌꯥꯝ ꯀꯨꯏꯅ ꯉꯥꯏꯕꯅꯦ ꯑꯗꯨ ꯑꯣꯏꯁꯨ ꯌꯥꯗꯦ ꯅꯣꯡꯗꯣ ꯆꯨꯁꯜꯂꯦ ꯑꯗꯨꯒ ꯀꯩꯅꯣ ꯇꯧꯔꯦ ꯆꯣꯠꯂꯦ ꯆꯣꯠꯂ ꯊꯣꯠꯅ ꯊꯧꯔꯛꯑꯦ
ꯎꯝ
ꯑꯗꯨꯒ ꯑꯗꯨ ꯁ ꯌꯧꯔꯒ ꯑꯃ ꯍꯥꯡꯈꯤꯕ ꯋꯥꯅꯤ ꯃꯁꯤ ꯅꯣꯡꯁꯦ ꯂꯤꯆꯠ ꯁꯥꯖꯠ ꯑꯃ ꯏꯆꯨꯝ ꯆꯨꯝꯗꯦ
ꯅꯣꯡꯃ ꯅꯣꯡꯗꯝ ꯅꯥꯏꯕ꯭ꯔꯥ
ꯍꯖꯤꯣꯏꯦꯟꯗꯤ ꯀꯅꯥ ꯀꯅꯥꯒꯤ ꯐꯨꯠꯕꯣꯜ ꯂꯩꯕꯗꯣ
ꯐ꯭ꯔꯥꯟꯁꯀꯥ
ꯁ꯭ꯄꯦꯟꯒ
ꯎꯝ
ꯏꯁ ꯐ꯭ꯔꯥꯟꯁꯅ ꯀꯥꯔꯅꯤ
ꯈꯪꯗꯦꯗ ꯍꯥꯏꯕ ꯉꯝꯗꯦꯗ ꯉꯁꯤꯒꯤꯗꯨꯗꯤ ꯑꯩ ꯑꯩꯗꯤ ꯑꯝꯇ ꯍꯥꯏꯔꯣꯏ
ꯑꯥꯔꯖꯦꯟꯇꯤꯅꯥꯒ ꯏꯪꯂꯦꯟꯒ ꯁꯥꯟꯅꯕꯗꯤ ꯀꯅꯥ ꯀꯥꯅꯤ
ꯑꯥꯔꯖꯦꯟꯇꯤꯅꯥꯅ
ꯎꯝ ꯑꯗꯨꯗꯤ ꯍꯥꯏꯕ ꯉꯝꯝ ꯍꯛꯆꯥꯡꯒꯤꯗꯣ ꯃꯤꯆꯥꯡ ꯍꯥꯏ ꯅꯥꯏꯕ ꯑꯃ ꯌꯥꯎ ꯃꯥꯜꯂꯤꯀꯣ
ꯍꯪꯒꯗꯣ ꯐ꯭ꯔꯥꯟꯁꯅ ꯀ ꯀꯥꯗꯧꯕꯁꯨ ꯃꯅꯒꯨꯝ ꯇꯧ ꯑꯗꯣ ꯏꯁꯄꯦꯟꯅ ꯏꯁꯄꯦꯟꯁꯨ ꯑꯗꯨꯝ ꯐꯖꯩꯗꯅ ꯑꯗꯨꯅ ꯍꯥꯏꯕ ꯉꯝꯗꯦꯕ ꯑꯥꯔꯖꯦꯟꯇꯤꯅꯥꯒꯤꯗꯤ ꯑꯗꯨꯝ ꯃꯣꯏ ꯊꯣꯛꯄ ꯑꯃ
ꯁꯄꯦꯟꯗꯣ ꯍꯧꯖꯤꯛꯁꯦ ꯀꯃꯥꯏꯅ ꯇꯧꯒꯦꯗ ꯃꯥꯗꯤ ꯋꯥꯔꯜ ꯀꯞ ꯍꯟꯗꯛꯀꯤ ꯁꯥꯡꯅꯕ ꯄ꯭ꯂꯦ ꯈꯨꯗꯤꯡꯃꯛꯁꯤꯗꯅꯦ ꯑꯇꯣꯞꯄ ꯇꯤꯝꯠ ꯑ ꯅ ꯃꯉꯣꯟꯗ ꯣꯜ ꯆꯗ꯭ꯔꯤꯑꯕ ꯏꯁꯄꯦꯟꯒꯤ ꯁꯥꯊꯤꯕꯁꯦ ꯑꯗꯨꯅ ꯍꯌꯦꯡ ꯐ꯭ꯔꯥꯟꯁꯀ ꯁꯥꯟꯅꯕꯁꯤꯗꯁꯨ ꯀꯃꯥꯏꯅ ꯇꯧꯔꯛꯇꯣꯏꯅꯣ ꯍꯥꯏꯕꯁꯦ ꯇꯝꯕꯁꯨ ꯉꯝꯗꯦ ꯑꯩꯗꯤ ꯐ꯭ꯔꯥꯟꯁꯁꯨ ꯀꯥꯍꯟꯅꯤꯡꯗ꯭ꯔꯦꯗ ꯐꯦꯟ ꯑꯣꯏꯅ ꯀꯥꯍꯟꯅꯤꯡꯉꯦ
ꯀꯥꯏꯒꯦ ꯎꯝ
ꯏꯁꯄꯦꯟꯁꯦ ꯑꯥꯔꯖꯦꯟꯇꯤꯅꯥꯒ ꯊꯦꯡꯅꯔꯗꯤ ꯑꯃꯨꯛ ꯏꯁꯄꯦꯟꯁꯦ ꯑꯃꯨꯛ ꯁꯣꯟꯗꯣꯏꯕ ꯑꯗꯨꯒꯤꯅꯤꯅꯦ
ꯎꯝ ꯑꯥꯔꯖꯦꯟꯇꯤꯅꯥꯒꯤꯅꯦ ꯃꯣꯏꯒꯤ ꯀꯩꯅꯣꯁꯦ ꯃꯣꯏꯒꯤ ꯀꯝꯕꯦꯛꯁꯦ ꯀꯩꯅꯣꯅꯦ ꯍꯥꯏꯕ ꯄꯨꯔꯥ ꯍꯥꯏꯗ꯭ꯔꯦꯁꯟ ꯂꯥꯁꯀꯤ ꯍꯥꯏꯗ꯭ꯔꯦꯁꯟ ꯕꯦꯛ ꯕ꯭ꯔꯦꯛ ꯃꯇꯨꯡꯁꯦ ꯑꯁꯤꯗꯅꯦ ꯍꯥꯏꯕ ꯃꯣꯏꯒꯤ ꯀꯝꯕꯦꯛꯁꯦ
ꯗꯥꯏ ꯌꯥꯕꯏ ꯆꯟꯕꯅꯦꯅꯤꯍꯥ
ꯍꯥꯥ
ꯇꯥꯎ ꯌꯥꯕꯩ ꯆꯟꯕꯅꯦꯕ
ꯎꯝ ꯎꯝ ꯎꯝ ꯅꯠꯇꯦꯀꯣ
ꯑꯗꯨꯗꯤ ꯅꯪ ꯃꯃꯥꯡꯗ ꯀꯩꯅꯣ ꯁꯥꯟꯅꯔꯤꯕ ꯍꯥꯞ ꯃꯃꯥꯡ ꯀꯩꯀꯥꯗꯨꯗ ꯆꯟꯕ ꯀꯩꯗꯧꯒꯦ ꯍꯩꯔꯗꯤ
ꯑꯗꯨꯅꯕꯨ ꯑꯩꯅ ꯍꯥꯏꯁꯦ ꯃꯣꯏꯒꯤ ꯀꯝꯕꯦꯛꯀꯤꯗꯃꯛ ꯃꯤ ꯊꯝꯃꯤꯗꯨꯗꯤ ꯇꯣꯉꯥꯟ ꯊꯋꯥꯏꯒꯤ ꯐꯨꯜ ꯄ꯭ꯂꯦ ꯌꯥꯎꯍꯟꯗꯕ ꯌꯥꯎꯍꯟꯗꯕꯤꯗ
ꯀꯝ ꯕꯦꯛꯅ ꯌꯥꯔꯨꯣꯏꯃꯦ ꯑꯩꯈꯣꯏꯅ ꯍꯥꯏꯁꯤꯅ ꯒꯣꯜꯗꯣ ꯇꯧ ꯇꯧ ꯆꯟꯁꯤꯜꯍꯧꯁꯤꯅꯦ
ꯑꯗꯨ ꯆꯜꯂꯤꯠꯂꯤꯗꯨꯗꯤ ꯍꯦꯛ ꯍꯧꯕꯒ
ꯆꯗꯦ ꯆꯥꯟꯗꯦ ꯈꯅ
ꯎꯝ ꯆꯂꯤ ꯆꯠꯟꯅꯅꯕ ꯉꯝꯗ꯭ꯔꯤꯗꯨꯗꯤ ꯑꯗꯣ ꯑꯥꯔꯖꯦꯟꯇꯤꯅꯥꯒꯤꯗꯤ ꯆꯜꯂꯤꯂꯗꯨꯗꯤ
ꯑ ꯑꯔꯖꯦꯟꯇꯤꯅꯥꯁꯨ꯫ ꯑꯥꯔꯖꯦꯟꯇꯤꯅꯥꯁꯨ ꯄꯣꯔꯛꯇ꯭ꯔꯤꯗꯅ ꯒꯦꯝ ꯃꯌꯥꯝꯁꯦ ꯃꯣꯏꯒꯤꯕꯨꯗꯤ ꯍꯣꯏ ꯗꯤꯐ꯫ ꯗꯤꯐꯦꯟꯁꯇꯤ ꯋꯥꯠꯂꯦꯀꯣ ꯑꯥꯔꯖꯦꯟꯇꯤꯅꯥꯒꯤ ꯑꯦꯇꯦꯛꯄꯨꯗꯤ ꯌꯥꯝ ꯀꯜꯂꯦ꯫ ꯑꯦꯇꯦꯛ ꯀꯜꯂꯒ ꯗꯤꯐꯦꯟꯁ ꯋꯥꯠꯄ꯫
ꯑꯣ꯫ ꯌꯥꯝꯃꯥꯥꯟꯅ ꯅꯩꯁꯜꯂꯛꯑꯗꯧꯅꯤ ꯑꯦ ꯌꯥꯝꯃꯥꯟ ꯍꯥꯏꯁꯤ ꯌꯥꯝꯃꯥꯟꯒꯔꯣ ꯁꯥꯟꯅꯕꯗꯨꯕꯣ ꯅꯠꯇꯦ꯫ ꯏꯡꯂꯟꯒꯤ ꯕꯦꯂꯤꯡꯒꯝꯅ ꯅꯩꯁꯤꯜꯂꯥꯛꯑꯗꯧꯅꯤ ꯌꯦꯡꯎ꯫ ꯕꯦꯂꯤꯡꯉꯝ ꯒꯥ ꯍꯦꯔꯤꯀꯦꯟꯒꯥꯟ
ꯎꯝ ꯕꯦꯂꯤꯡꯉꯝ ꯈꯪꯗꯦ ꯍꯦꯔꯤꯀꯦꯟꯕꯨꯗꯤ ꯈꯪꯉꯦ
ꯕꯦꯂꯤꯉꯝ ꯃꯤ ꯅꯨꯄꯤꯅ ꯌꯥꯝ ꯉꯥꯎꯏꯗꯨꯗꯤ
ꯈꯪꯗꯦ ꯑꯩꯗꯤ ꯑꯩꯗꯤ ꯉꯥꯎꯗꯦ ꯍꯦꯔꯤ ꯀꯦꯟꯗ ꯈꯇꯥꯅꯦ ꯑꯩꯅ ꯈꯪꯕ
ꯏꯁ ꯕꯦꯂꯤꯡꯉꯝ ꯕꯦꯂꯤꯉꯝ ꯔꯤꯌꯦꯜ ꯃꯦꯃꯥꯗꯔ꯭ꯤꯠꯇ ꯁꯥꯟꯅꯕ ꯕꯦꯂꯤꯉꯝ ꯃꯤ ꯀꯩꯅꯣ ꯇꯧꯕꯗꯣ
ꯎꯝ ꯈꯪꯖꯩ
ꯔꯤꯌꯦꯜ ꯃꯦꯗꯔꯤꯠꯇꯒ ꯁꯥꯟꯅꯗꯅ ꯅꯨꯄꯤ ꯃꯌꯥꯝꯅ ꯉꯥꯎꯗꯅ ꯑꯍꯥꯟꯕꯗ ꯗꯣꯔꯃꯨꯟꯗ ꯫ ꯁꯥꯟꯅꯔꯝꯕꯅꯦ꯫
ꯎꯝ꯫
ꯍꯂꯟ ꯍꯣꯏꯒ꯫
ꯎꯝ꯫
ꯑꯗꯒꯤꯗꯤ ꯕꯦꯂꯤꯡꯉꯝꯅꯥ ꯑꯃꯨꯛ ꯀꯩꯅꯣꯗ ꯆꯠꯈ꯭ꯔꯦꯗꯅ꯫
ꯍꯥꯂꯥꯟ ꯍꯥꯏꯔꯒ ꯍꯂꯥꯟꯒꯤ ꯄꯣꯁꯇꯣ꯫ ꯀꯔꯤ ꯃꯦꯁꯤꯒꯤ ꯑꯦꯟꯇꯤꯐꯦꯟ ꯃꯌꯥꯝꯒꯤ ꯄꯤ ꯊꯛꯆꯔꯤ ꯀꯥꯏꯅ꯫ ꯊꯥꯒꯦꯠꯄꯗꯣ ꯌꯥꯝ ꯊꯤꯅꯥ ꯀꯥꯛꯄꯅꯦ ꯍꯥꯏꯕ꯫
ꯃꯦꯁꯤꯒꯤ ꯑꯦꯠꯇꯤ ꯐꯦꯟꯑꯗꯤ꯫
ꯃꯦꯁꯤꯗ ꯀꯩꯅꯣ ꯑꯣꯏꯕꯗꯣ ꯀꯩ ꯍꯥꯏꯅꯤ ꯑꯩꯈꯣꯏꯒꯤ ꯎꯝ꯫ ꯑꯦꯟꯇꯤ ꯐꯦꯟ ꯍꯥꯏ ꯇꯥꯔꯗꯤ ꯐꯦꯟ ꯅꯠꯇꯕ꯫ ꯃꯥꯒꯤ ꯃꯥꯌꯣꯛꯇ ꯂꯩꯕꯗꯣ ꯎꯝ꯫
ꯄꯤ ꯊꯛꯆꯔꯤ ꯍꯥꯏꯔꯕ꯫
ꯍꯣꯏ ꯍꯣꯏ ꯃꯥꯒꯤ ꯁꯪꯒꯣꯝ ꯊꯛꯄꯒꯤ ꯄꯣꯁ ꯑꯃ ꯊꯥꯒꯠꯄꯅꯦꯕꯀꯣ꯫
ꯎꯝ꯫
ꯊꯦꯡꯅꯗꯔꯤꯕꯣ ꯑꯗꯨ ꯄꯣꯁꯇꯣ꯫
ꯊꯦꯡꯅꯘꯔꯤ ꯫
ꯎꯝ ꯃꯥꯏ ꯃꯦꯁꯤ ꯐꯨꯜ ꯁꯞꯄꯣꯔꯠꯅꯤ ꯑꯩ ꯏꯃ꯫
ꯑ꯫ ꯅꯪ ꯀꯤꯝꯕꯛ ꯆꯥꯔꯕ꯫
ꯆꯔꯦ꯫
ꯑꯗꯨꯒ ꯑꯃ ꯖꯄꯥꯟꯒꯤꯗꯨꯅ ꯀꯩꯀꯧꯒꯦ꯫
ꯀꯩꯅꯣ ꯖꯄꯥꯟꯒꯤ ꯍꯥꯏꯁꯦ ꯍꯥ ꯫
ꯀꯤꯝꯕꯛꯁꯦ ꯀꯔꯤꯌꯔꯣ ꯖꯐꯂꯣ꯫ ꯑꯗꯨꯒ ꯁꯣꯆꯤ ꯍꯥꯏꯕ꯭ꯔꯥ ꯑꯃ ꯂꯩꯕꯗꯣ꯫
ꯁꯨꯖꯤ ꯁꯨꯖꯤ ꯍꯥꯏꯖꯦ ꯀꯔꯤ ꯉꯥꯅꯤ ꯀꯩꯅꯣ ꯑꯗꯨꯗꯤ꯫ ꯉꯥ ꯑꯍꯤꯡꯕꯗꯣ꯫
ꯉꯥ ꯑꯍꯤꯡꯕꯗꯨꯒꯅꯦ ꯆꯥꯛ ꯃꯊꯛꯇ ꯍꯥꯞꯄꯗꯨꯒ ꯂꯨꯞꯄ ꯆꯥꯏꯌꯦ꯫
ꯎꯝ ꯎꯝ꯫
ꯀꯩꯅꯣꯝꯒ ꯃꯣꯏꯒꯤ ꯀꯩꯅꯣꯒ ꯀꯔꯤ ꯍꯥꯏꯗꯣꯏꯅꯣ꯫ ꯒ꯭ꯔꯦꯚꯤ ꯍꯥꯏꯗꯣꯏꯔꯥ ꯀꯔꯤ ꯍꯥꯏꯗꯣꯏꯅꯣ ꯈꯪꯗꯦ ꯃꯍꯤ ꯑꯃꯗ ꯂꯨꯞꯄꯤ꯫
ꯗꯤꯞꯄꯤꯡ ꯁꯣꯁ
ꯐꯁ ꯐꯣꯔꯁꯇ ꯎꯝ ꯑꯗꯨꯗꯣ ꯍꯥꯎꯖꯥꯠꯂ ꯈꯪꯗꯦꯅꯦ ꯑꯩꯈꯣꯏ ꯃꯅꯤꯄꯨꯔꯗꯒ ꯂꯩꯕꯔꯣ ꯑꯗꯨꯒꯤ ꯁꯨꯖꯤ
ꯈꯪꯗꯦ ꯑꯗꯨꯗꯤ ꯂꯩꯇꯕ ꯃꯥꯜꯂꯦ ꯑꯗꯣ ꯈꯪ ꯀꯗꯥꯏ ꯕ꯭ꯂꯦꯛ ꯕꯥꯔꯗꯔ ꯀꯩꯅꯣ ꯑꯃꯨꯛꯇꯪꯗꯤ ꯊꯦꯡꯅꯈꯤꯕ꯭ꯔꯥ ꯃꯣꯏ ꯊꯥꯒꯠꯂꯛꯄꯗ ꯕ꯭ꯂꯦꯛ ꯕꯥꯔ ꯇ ꯕ꯭ꯂꯦꯛ ꯕꯥꯔ ꯍꯥꯏꯁꯤꯅꯅꯦ ꯔꯤꯝꯁꯀꯤ ꯁꯣꯝꯀꯟꯒꯤ ꯁꯒꯣꯜꯕꯟ ꯀꯩꯅꯣꯔꯣꯝꯗꯒꯤ ꯎꯔꯤꯄꯣꯛ ꯂꯥꯏꯟ ꯍꯥꯏꯒꯗ꯭ꯔꯥ
ꯑꯃ ꯆꯔꯥꯛꯀꯣꯠꯇꯒꯤ ꯆꯠꯄꯗꯣ
ꯑ꯫
ꯑꯗꯣꯝꯗꯒꯤ ꯔꯤꯃꯁ ꯆꯠꯄ ꯌꯥꯏꯗꯅ꯫
ꯑꯥ꯫
ꯑꯗꯨꯒꯤ ꯐꯥꯎꯖꯟꯐꯝꯒꯤꯗꯨꯗ ꯂꯩꯕꯅꯦ ꯫ ꯄꯨꯔꯥ ꯁꯣꯔꯣꯛ ꯃꯄꯥꯟꯗ꯫ ꯆꯪꯗꯤ ꯆꯪꯗ꯭ꯔꯤ ꯎꯗꯤ ꯌꯥꯝ ꯎꯔꯦ꯫ ꯔꯤꯝꯁ ꯆꯠꯄꯗ꯫
ꯑꯣ꯫
ꯑꯗꯨꯒ ꯃꯩꯒꯤ꯫ ꯚꯤꯗꯤꯑꯣ ꯊꯥꯒꯠꯂꯛꯄꯗꯨ ꯃꯣꯏꯗꯤ ꯃꯣꯏꯒꯤ ꯑꯗꯨꯒꯤ ꯕ꯭ꯂꯦꯛꯕꯥꯔꯒꯤ ꯃꯄꯨꯗꯣ꯫ ꯑꯩꯈꯣꯏꯒꯤ ꯃꯤ ꯌꯥꯝꯅ ꯃꯇꯦꯡ ꯄꯥꯡꯕꯅꯦꯕ ꯑꯗꯨꯗ ꯐꯪ
ꯎꯝ
ꯕ꯭ꯂꯦꯛ ꯕꯥꯔꯒꯤ ꯃꯄꯨ ꯑꯥ ꯕ꯭ꯂꯦꯛ ꯕꯥꯔꯒꯤ ꯃꯄꯨ ꯅꯠꯇ꯭ꯔꯣ ꯑꯗꯨꯕꯨ ꯃꯥꯟꯅꯤꯗ ꯈꯪꯗ꯭ꯔꯦꯅꯦ ꯑꯃ ꯍꯦꯛ ꯃꯣꯏꯒꯤ ꯔꯦꯁꯇꯨꯔꯦꯟꯗꯒ ꯄꯨꯁꯜꯂꯒꯀꯣ ꯁꯣꯏꯅꯥꯏꯕ ꯁꯣꯏꯅꯥꯏꯕ ꯃꯌꯥꯝꯒ ꯑ ꯆꯥꯛꯄ ꯄꯤꯖꯕꯅꯦꯕ ꯈꯪꯕ꯭ꯔꯥ ꯍꯦꯟꯗꯤꯀ꯭ꯔꯦꯐ ꯃꯥꯅ ꯂꯣꯏꯅ ꯒꯤꯞ ꯑꯃꯃꯝꯒ ꯇꯧꯔꯒ
ꯑꯣ ꯑꯗꯨꯗꯣ ꯑꯩꯒꯤꯕꯥꯇꯤ ꯆꯥꯔꯦꯕꯀꯣ ꯑꯗꯣ ꯃꯍꯥꯎꯗꯣ ꯍꯩꯅꯗꯕ ꯍꯥꯏꯇꯥꯔꯦ ꯎꯪꯗꯤ ꯍꯥꯕ꯭ꯔꯥ
ꯍꯥꯎꯋꯦ ꯑꯣꯏꯅꯕ ꯑꯃ ꯌꯥꯎꯕ ꯅꯣꯏꯅ ꯃꯅ ꯍꯩꯅꯗꯕꯩꯅꯦꯕ ꯃꯅꯝꯗꯣ ꯑꯗꯣ ꯑꯣꯏꯅꯝꯕ ꯑꯃ ꯌꯥꯎꯕꯅꯦꯕ
ꯑꯩꯈꯣꯏ ꯁꯤꯒꯤ ꯑꯦꯝ ꯌꯨ ꯃꯅꯨꯡꯗ ꯇꯦꯟ ꯊꯣꯛ ꯑꯅ ꯗꯨꯀꯥꯟ ꯑꯃ ꯍꯥꯡꯉꯦꯕ ꯂꯤꯛ ꯅꯥꯀꯟꯒꯤꯗ ꯑꯗꯨꯒꯤ ꯏꯕ ꯆꯥꯏꯌꯦꯕꯀꯣ ꯑꯗꯨꯗꯣ ꯀꯩꯅꯣ ꯌꯥꯝ ꯇꯧꯕ ꯍꯥꯏꯇꯥꯔꯦ ꯃꯣꯏꯗꯤ ꯁꯣꯔꯁ ꯑꯝꯇ ꯄꯤꯔꯛꯇꯦꯕ ꯀꯃꯥꯏꯅ ꯇꯧꯔꯤꯅꯣ ꯈꯪꯗꯦ
ꯑꯗꯣ ꯑꯍꯥꯎ ꯑꯍꯥꯎꯕ ꯃꯐꯝ ꯂꯩꯕꯅꯦ ꯍꯥꯏꯗꯤ ꯃꯐꯝ ꯑꯃꯗ ꯍꯥꯎꯋꯦꯅ ꯃꯐꯝ ꯑꯃꯗ ꯍꯥꯎꯅꯤꯗꯤ ꯂꯩꯇꯕꯅꯦꯕ
ꯑꯗꯨ ꯏ ꯑꯗꯨꯗꯤ ꯆꯅꯤꯡꯦꯗ ꯍꯥꯎꯕꯥ ꯋꯥ
ꯑꯩ ꯃꯣꯏ ꯁꯤꯐꯨꯘꯇꯣ ꯌꯥꯝ ꯆꯥꯅꯤꯡꯉꯤꯉꯤ
ꯁꯤ ꯐꯨꯠ ꯍꯥꯏꯁꯦ ꯀꯔꯝꯕꯅꯣ ꯀ꯭ꯔꯦꯞꯁꯀꯗ
ꯑꯁ ꯕꯥꯇꯤꯟ ꯍꯣꯏ ꯀ꯭ꯔꯦꯞꯁ ꯑꯗꯒꯤ ꯑꯣꯛꯇꯣꯞꯄꯁ ꯀꯩꯀꯩ ꯕꯥꯇꯤꯟꯗꯒꯤꯒ ꯍꯩꯊꯔꯛꯄꯗꯣ
ꯁꯋꯤꯠ ꯀꯣꯟ ꯑꯗꯨꯗꯒꯤꯗꯤ ꯀꯩꯅꯣ ꯌꯥꯎꯕꯗꯣ
ꯏ ꯑꯦ ꯀ ꯌꯥꯎꯕꯗꯥ
ꯎꯝ ꯑꯗꯨ ꯌꯥꯝ ꯍꯥꯎꯗꯧ ꯃꯥꯜꯂꯦꯕ
ꯎꯝ
ꯀ꯭ꯔꯦ ꯀꯦ ꯋꯥꯏꯈꯣ ꯆꯥꯅꯤꯡꯕ꯭ꯔꯣ
ꯑꯁ ꯑꯩꯈꯣꯏ ꯁꯤꯒꯤ ꯃꯅꯤꯄꯨꯔꯗ ꯌꯣꯟꯕ ꯀꯩꯅꯣꯗ ꯀꯔꯦꯞꯁꯤꯡꯗꯨꯗꯤ ꯃꯇꯣꯡ ꯌꯥꯎꯗꯕꯅꯤꯗ ꯃꯀꯣꯛ ꯉꯥꯛꯇꯅ ꯑꯌꯥꯝꯕ ꯆꯠꯂꯤ
ꯑꯗꯣ ꯋꯥꯏꯈꯨ ꯆꯥꯅꯤꯡꯕ꯭ꯔꯕ
ꯍꯥꯏꯔ ꯆꯨꯝꯅꯒꯣ
ꯍꯩꯅꯗꯕ꯭ꯔꯥ ꯃꯅꯨꯡꯗ
ꯏꯅꯠꯇꯦ
ꯑꯩ ꯆꯥꯔꯝꯃꯦꯕꯀꯣ ꯑꯩꯈꯣꯏꯗꯥꯅ ꯅꯣꯡꯃ ꯕꯥꯇꯤꯟ ꯑꯆꯧꯕ ꯑꯃꯝ ꯐꯥꯔ ꯄꯨꯔꯛꯈꯤꯕꯑꯕ ꯕꯥꯇꯤꯟꯗꯣꯝ ꯄꯤꯛꯊꯟꯅ ꯋꯥꯈꯨꯁꯦ ꯑꯩꯈꯣꯏꯒꯤ ꯑꯩꯈꯣꯏ ꯁꯤ ꯇꯨꯔꯦꯟ ꯂꯩꯌꯦ
ꯅꯣꯏꯒꯤ ꯇꯨꯔꯦꯟ ꯐꯥꯎ ꯋꯥꯏꯈꯨ ꯐꯪꯕ꯭ꯔꯥ ꯍꯥꯏꯁꯦ
ꯑꯗꯨ ꯋꯥꯏꯈꯨꯞ ꯊꯣꯛꯑꯦ ꯃꯔꯛ ꯃꯔꯛꯇ ꯑꯗꯣ ꯑꯗꯨꯝꯗꯤ ꯊꯣꯛꯇꯦꯕꯀꯣ ꯑꯗꯨꯒꯤ ꯃꯊꯛ ꯃꯥꯒꯤ ꯎꯝ ꯀꯩ ꯍꯥꯏꯇꯥꯔꯦ ꯆꯦꯟꯊꯔꯛꯄꯝꯁꯦ ꯃꯐꯝ ꯑꯅꯤ ꯑꯍꯨꯝ ꯁꯨꯏꯌꯦꯕꯀꯣ ꯑꯗꯨꯗꯨꯒꯤ ꯃꯊꯛ ꯁꯣꯝꯀꯜꯂꯛ ꯈꯨꯃꯟ ꯗꯤ ꯁꯤ ꯂꯩꯕꯗꯣ ꯑꯗꯨꯒꯤꯗꯨꯗ ꯑꯃ ꯆꯦꯟꯊꯔꯛꯇꯣꯏꯅꯦꯕ ꯑꯗꯨꯒꯤ ꯑꯩꯈꯣꯏ ꯀꯀꯥ ꯍꯣꯏꯡ ꯌꯨꯝ ꯁꯥꯔꯒ ꯂꯩꯌꯦꯕꯗꯨꯗ ꯍꯌꯦ ꯍꯌꯦꯡ ꯐꯨꯊꯣꯛꯄ ꯇꯥꯏꯃꯤꯡꯁꯤꯗ ꯋꯥ ꯐꯨꯊꯣꯛꯑꯦ ꯈꯣꯠꯂꯦ ꯍꯥꯏꯔꯒ ꯃꯥꯅ ꯍꯦꯛꯡ ꯐꯣꯟ ꯇꯧꯔꯑꯒ ꯆꯠꯄꯅꯦꯕ
ꯑꯣ
ꯑꯗꯨꯗ ꯅꯣꯡꯃ ꯋꯥꯏꯈꯨꯖꯦ ꯑꯉꯥꯡ ꯀꯥꯟꯗ ꯆꯥꯈꯤꯕꯗꯨꯗꯤ ꯈꯪꯗꯦ ꯏꯁꯥꯈꯣꯏꯅ ꯁꯦꯝꯖꯗꯕꯩꯥ ꯈꯪꯗꯦꯕ ꯑꯗꯨꯝ ꯍꯥꯎꯕꯩ ꯅꯤꯡꯉꯦꯕ ꯀꯣ ꯁꯧꯀ꯭ꯒ ꯊꯣꯡꯅ ꯆꯥꯡꯉꯕꯗꯣ
ꯎꯝ
ꯑꯗꯨꯗꯨꯒꯅꯦ
ꯑꯁ ꯑꯗꯨꯒꯤ ꯅꯨꯃꯤꯠꯇꯨꯗ ꯄꯨꯔꯛꯄ ꯋꯥꯏꯈꯨꯗꯨꯗꯤ ꯑꯩ ꯑꯣꯒꯦ ꯇꯧꯕꯅꯤ ꯀꯩꯅꯣꯅꯦ ꯅꯛꯊꯤꯕ ꯍꯦꯟꯃꯟꯗꯅ ꯅꯝꯊꯤꯕ ꯍꯅ ꯑꯩ ꯆꯥꯗꯦ ꯄꯨꯛꯀ ꯅꯥꯖꯥꯅꯩ ꯍꯥꯏꯗꯤ ꯑꯩꯈꯣꯏꯗꯤ ꯏꯁꯥꯗ ꯍꯩꯅꯗ꯭ꯔꯕ ꯑꯩꯅ ꯍꯥꯏꯁꯦ ꯍꯩꯅ ꯐꯠꯇꯕ ꯆꯤꯟꯖꯥꯛ ꯆꯥꯕ ꯀꯥꯟꯗ ꯄꯨꯛꯅꯥꯏ ꯍꯥꯏꯕꯗꯣ ꯑꯗꯨꯃꯥꯏꯅ ꯑꯩꯁꯦ ꯄꯨꯛꯀꯁꯦ ꯂꯦꯡꯉꯒ ꯌꯥꯝ ꯏꯁꯥꯗ ꯌꯥꯝ ꯅꯨꯡꯉꯥꯏꯖꯕ ꯆꯥꯔꯕꯕꯨꯁꯨ ꯅꯠꯇꯦꯕꯀꯣ ꯏꯟꯊꯤꯉꯥꯏꯅ ꯑꯩꯈꯣꯏ ꯃꯥꯅ ꯐꯖꯅ ꯇꯥꯎꯊꯣꯛꯑꯒ ꯁꯤꯡꯖꯨ ꯁꯨꯕꯅꯦꯕ ꯈꯣꯟꯗ ꯁꯤꯡ ꯀꯩ ꯀꯩꯀꯩ ꯍꯥꯞꯄꯒ ꯁꯤꯡꯖꯨ ꯁꯨꯕꯤꯗꯣ
ꯑꯣꯝ
ꯑꯗꯨꯗꯨꯒ ꯈꯪꯗꯦ
ꯑꯗꯨꯒꯤ ꯋꯥꯏꯈꯨꯗꯣ ꯑꯉꯥꯡ ꯑꯣꯏꯔꯤꯉꯩꯗꯅꯦ ꯑꯩꯈꯣꯏ ꯏꯕꯥꯅ ꯂꯩꯔꯛꯇꯅ ꯍꯦꯛ ꯆꯥꯔꯝꯃꯦꯕꯀꯣ ꯈꯪꯗ꯭ꯔꯤꯉꯩꯅ ꯃꯆꯨ ꯃꯇꯨꯡ ꯉꯥꯛꯇꯀ ꯇꯧꯔꯒ ꯃꯁꯛꯇꯣ ꯍꯥꯎꯗꯧ ꯃꯥꯟꯗ꯭ꯔꯦ ꯀ꯭ꯔꯦꯝ ꯀ꯭ꯔꯦꯝ ꯍꯥꯎꯗꯨꯒ ꯑꯗꯩ ꯑꯩꯈꯣꯏ ꯕꯥꯁꯦ ꯀꯩꯅꯣ ꯑꯩꯈꯣꯏꯒꯤ ꯁꯅꯥ ꯁꯥꯕꯒꯤ ꯀꯨꯏꯅ ꯐꯝꯖꯤꯟꯕꯒꯤ ꯅꯨꯡꯁꯤꯠ ꯀꯥꯔꯒ ꯂꯥꯏꯅꯥ ꯂꯩꯕꯤꯗꯣ ꯑꯗꯨ ꯌꯥꯝ ꯇꯝꯈꯤꯕ ꯑꯗꯨꯒꯤ ꯅꯨꯡꯁꯤꯠꯀꯤ ꯃꯔꯤꯗꯣ ꯁꯨꯕ ꯍꯥꯏꯇꯥꯔꯦ ꯑꯗꯨꯅ ꯁꯤꯛꯀꯤ ꯃꯔꯤꯗ ꯁꯨꯕꯗꯨꯗ ꯋꯥꯏꯈꯨꯅꯦ ꯑꯗꯒꯤꯗꯤ ꯎꯔꯤ ꯑꯃꯅꯦ
ꯎꯔꯤ ꯃꯣꯏ ꯅꯝꯕꯤꯗꯣ ꯑꯣꯏꯔꯝꯅꯤ
ꯑꯗꯨꯒ ꯀꯩꯅꯣ ꯀꯂꯥꯅꯃꯛ ꯍꯥꯏꯅꯦ ꯑꯗꯨꯒ ꯌꯥꯡꯂꯤꯗꯣ ꯈꯪꯕ꯭ꯔꯥ
ꯈꯪꯉ ꯌꯨ ꯊꯣꯡꯕꯗꯒ ꯍꯥꯞꯄꯦ ꯇꯧꯕꯗꯣ ꯎꯝ
ꯑꯗꯨ ꯇꯧꯔꯒꯥ ꯁꯨꯔꯒ ꯉꯁꯥꯏ ꯃꯥꯅ ꯑꯩꯈꯣꯏꯒꯤ ꯅꯨꯡꯖꯪꯒ ꯊꯨꯡꯕꯗꯣ ꯑꯩꯈꯣꯏꯕꯥꯗꯣ ꯅꯨꯡꯁꯤꯠꯅ ꯇꯧꯔꯒ